ꯇꯥꯏꯀꯣ ꯏꯖꯝ
ꯃꯦꯗꯝ ꯅꯠꯇ꯭ꯔꯦ ꯍꯥꯏꯔꯒ ꯑꯗꯨꯝ ꯀꯧꯔ ꯂꯩꯔꯦꯅꯦ
ꯑꯩꯗꯤ ꯑꯁ ꯏꯊꯟꯗ ꯀꯩꯅꯣ ꯋꯥ ꯑ ꯉꯥꯡ
ꯎꯝ
ꯕꯤꯔꯅꯤ ꯥꯏ ꯇꯣ ꯁꯀ꯭ꯔꯤꯟꯒꯩꯅꯣ ꯇꯧꯔꯒ ꯑꯩꯗꯤ ꯀꯩꯅꯣ ꯌꯦꯡꯕꯅꯤꯅꯀꯣ ꯑꯗꯨꯗ
ꯎꯝ
ꯖꯨꯂꯥꯏ ꯖꯨꯂꯥꯏꯗ ꯏꯁꯄꯣꯔꯠ ꯂꯩꯕꯗꯣ
ꯎꯝ
ꯑꯗꯨ ꯂꯩꯌꯦ ꯑꯗꯨꯅꯤ ꯑꯗꯨꯅꯦ ꯍꯥꯏꯔꯒ ꯅꯪꯗꯤ ꯁꯨꯛꯈꯨꯝ ꯈꯨꯝꯅꯕ
ꯎꯝ
ꯎ
ꯃꯊꯟꯇ ꯃꯨꯠꯈ꯭ꯔꯗꯤ ꯀꯃꯥꯏ ꯑꯃꯨꯛ ꯈꯨꯝꯗꯣꯏꯅꯣꯅꯦ
ꯀꯗ ꯀꯅꯤ
ꯏꯁ꯭ꯄꯣꯔꯠꯁꯁꯦ ꯌꯥꯝꯃꯟꯈ꯭ꯦꯗ
ꯄꯩꯁꯥ ꯇꯥꯖ ꯃꯅꯤ ꯀꯥꯏꯅ
ꯑꯩꯈꯣꯏꯁꯨ ꯏꯁꯄꯣꯠ ꯑꯃ ꯍꯧꯁꯤꯔꯥ
ꯍꯥꯥ ꯃꯩ ꯍꯥꯏ
ꯇꯤꯝ ꯀꯩꯅꯣ ꯍꯥꯡꯕ ꯇꯤꯝꯗꯨꯅ ꯁꯥꯟꯅꯗꯕꯤꯗ
ꯌꯥꯏ ꯑꯗꯣ ꯏꯁꯄꯣꯟꯁꯥꯔ ꯀꯩꯅꯣ ꯏꯁꯄꯣꯠ ꯈꯥꯡꯕ ꯌꯥꯏ ꯀꯩꯅꯣ ꯏꯟꯇ꯭ꯔꯤ ꯈꯔ ꯂꯧꯔꯒꯕꯣ
ꯎꯝ
ꯌꯥꯅꯤ ꯑꯁꯥ ꯂꯩꯔꯗꯤꯀꯣ ꯏꯁꯩꯁꯥꯅ ꯂꯣꯏꯅ ꯇꯧꯕ ꯌꯥꯔꯅꯤ ꯀꯔꯤꯒꯤꯅꯣ ꯑꯁꯤ ꯒ꯭ꯔꯨꯞꯇ
ꯑꯟꯖꯦ ꯀꯣꯁꯕꯣꯔꯇ ꯑꯣꯏꯔꯝ
ꯎ
ꯇ꯭ꯋꯦꯟꯚꯦꯟ ꯇ꯭ꯋꯦꯟꯇꯤ ꯁꯚꯦꯟ ꯑꯥꯒꯁꯇ ꯏꯁꯄꯣꯔꯠ ꯂꯩꯔꯤꯗꯣ
ꯎꯝ
ꯆꯠꯁꯦ ꯑꯗꯨꯗ
ꯎꯝ ꯌꯅꯤꯚꯔꯁꯤ
ꯅꯅꯨꯡꯉꯥꯏꯅꯦ ꯑꯁ ꯃꯤ ꯌꯥꯝ ꯂꯥꯛꯀꯅꯤꯉꯣ ꯀꯩ ꯀꯩꯅꯣ ꯑ ꯂꯥꯏꯁ ꯐꯖ ꯐꯖꯕ ꯉꯥꯏꯗ ꯂꯥꯛꯀꯅꯤ
ꯍ ꯍ
ꯀ
ꯑꯩꯈꯣꯏ ꯃꯦꯗꯝ ꯑꯃꯗꯨꯗꯤ ꯆꯠꯊꯣꯛꯀꯗꯕ ꯑꯗꯨꯒꯨꯝꯕꯁꯦ ꯄꯩꯁꯥ ꯇꯤꯡꯕꯅꯤꯅꯀꯣ ꯑꯁꯨꯨꯛꯄꯪ ꯄꯥꯝꯗ꯭ꯔꯦ ꯍꯥꯏꯌꯦ ꯃꯥꯗꯣ
ꯑ ꯃꯔꯔꯦꯗ ꯁꯥꯔ ꯈꯛꯇꯛꯇ ꯈꯜꯗꯤ ꯌꯥꯔꯦ ꯑꯣꯏꯕ ꯂꯥꯡꯕꯁꯨ ꯈꯔ ꯇꯧꯒꯗꯕꯅꯤ
ꯑꯗꯨꯅꯦ ꯅꯨꯃꯤꯠ ꯑꯃꯒꯨꯝꯕ ꯈꯛꯇ ꯑꯣꯏꯕꯗꯤꯀꯣ ꯆꯍꯤꯗ ꯑ ꯅꯨꯃꯤꯠ ꯑꯃꯒꯨꯝꯕ ꯈꯛꯇꯅꯤꯅ ꯂꯥꯛꯄꯗꯣ ꯑꯗꯨꯝ ꯆꯠꯂꯁꯨ ꯀꯥꯏꯔꯦ ꯑꯩꯗꯤ
ꯃꯤꯒ ꯃꯤꯒ ꯀꯩꯅꯣ ꯍ ꯃꯤ ꯑꯇꯄꯒꯦ ꯀꯥꯏꯅꯣ ꯀꯥꯏꯅꯣ ꯁꯁꯨ ꯈꯥꯡꯅꯥꯏ
ꯍꯣꯏ
ꯂꯤꯗꯔ ꯂꯤꯗꯔꯁꯤꯡꯕꯨꯁꯨ ꯈꯔ ꯀꯩꯅꯣ ꯁꯞꯄꯣꯔꯠ ꯇꯧꯅꯀꯣ
ꯎꯝ
ꯕꯅꯤꯕ
ꯍꯣꯏ ꯀꯨꯝꯁꯤꯗꯤ ꯌꯦꯡꯁꯦ ꯍꯣꯏ ꯏꯁꯄꯣꯇꯥ ꯑꯒꯁꯇ ꯂꯩꯕꯗꯨ ꯌꯦꯡꯁꯦ
ꯌꯥꯏꯗ ꯅꯃꯤꯃꯦ ꯑꯃꯛ ꯍꯇꯁ ꯄꯗꯨꯕꯣ
ꯎꯝ
ꯍꯥꯏ ꯄꯩꯁꯥ ꯄꯩꯁꯥ ꯄꯩꯁꯥ ꯄꯩꯁꯥꯗꯤ ꯑꯃꯨꯛ ꯂꯥꯛꯀꯅꯤ ꯑꯃꯨꯧꯛ ꯆꯥꯒꯅꯤ ꯑꯒꯅꯤꯒꯅꯤ
ꯃꯥꯗꯤ ꯄꯩꯁꯥꯒꯤ ꯐꯛꯇꯛꯇ ꯈꯜꯂ ꯂꯩꯔꯦ ꯐꯗ ꯆꯠ
ꯃꯥꯎ ꯃꯥꯎꯒ ꯑꯣꯏ ꯁꯤ ꯑꯁ ꯂꯣꯏꯔꯅꯤꯅ ꯆꯥꯛ ꯄꯥꯎ ꯆꯥꯛ ꯄꯥꯎ ꯆꯥꯔꯣꯏ ꯍꯥꯏꯔ ꯀꯅꯤꯀꯣ
ꯎ
ꯆꯈꯣ ꯐꯃꯨꯦ ꯍꯥꯏꯔ ꯀꯅꯤ
ꯜꯦ
ꯂꯩꯁꯥꯔꯤꯉꯩꯗ ꯀꯣꯏꯕ ꯂꯥꯡꯕꯁꯨ ꯇꯧꯒꯗꯕꯅꯤ
ꯎꯝ
ꯑꯗꯅꯤꯗ ꯑꯉꯥꯡꯁꯤꯡꯅ ꯑ ꯇ ꯍꯥꯏꯗ
ꯃꯇꯝ ꯂꯩꯗꯅ ꯍꯧꯖꯤꯛꯇꯤ ꯌꯥꯝ ꯀꯩꯅꯣ ꯇꯧꯕꯒꯤꯅꯤꯅꯦ ꯑꯔꯨꯕ ꯑꯃꯗꯣ ꯂꯣꯏꯈ꯭ꯔꯗꯤ ꯑꯁ ꯃ ꯃꯇꯝꯝꯁꯨ ꯑꯗꯨ ꯊꯦꯡꯕꯗꯤ ꯊꯦꯡꯈꯤꯅꯤ ꯑꯗꯨꯝ ꯂꯩꯩꯁꯥꯕꯤ ꯍꯗ꯭ꯔꯦ ꯏꯗ
ꯊꯇ ꯊꯔꯇꯤ ꯐꯥꯎꯗꯤ ꯌꯥꯏꯗ ꯑꯄꯤꯤ ꯍꯂꯨꯗꯤ ꯍꯗ꯭ꯔꯦ
ꯑꯗꯨꯅꯦ ꯅꯨꯡꯉꯥꯏꯊꯣꯛꯀꯗꯕ ꯃꯇꯝꯁꯦ ꯂꯩꯇ꯭ꯔꯦ ꯑ ꯇꯨ ꯊꯥꯎꯖꯟ ꯇ꯭ꯋꯦꯟꯇꯤ
ꯍꯧꯖꯤꯛ ꯍꯧꯖꯤꯛ ꯅꯨꯡꯉꯥꯏꯊꯣꯛꯒꯗꯕꯅꯤ ꯑꯣꯏꯕ ꯂꯥꯡꯕ ꯑꯗꯨꯗ ꯏꯁꯄ꯭ꯔꯦ ꯂꯣꯏ ꯍꯩꯒꯗꯕꯅꯤ ꯍꯧꯖꯤꯛꯅ
ꯎꯝ ꯎꯝ
ꯅꯠꯇ꯭ꯔꯗꯤ ꯑꯗ꯭ꯔꯦ ꯃꯧ ꯑꯣꯏꯔꯗꯤ ꯀꯣꯏꯕ ꯂꯥꯡꯕꯁꯨ ꯐꯪꯗ꯭ꯔꯦ
ꯑꯗꯨ ꯑꯗꯨꯅꯦ
ꯈꯔ ꯅꯨꯡꯉꯥꯏꯕ ꯐꯦꯃꯤꯂꯤꯗ ꯄꯥꯂꯗ ꯈꯔ ꯐꯑ ꯑꯠꯇꯔ ꯑꯔꯗꯤ
ꯀꯅꯥꯒꯨꯝꯕꯗ ꯇꯥꯒꯗ꯭ꯔꯥ ꯈꯪꯕꯗꯤ ꯈꯪꯅꯤꯡꯗ꯭ꯔꯦꯍ
ꯎ
ꯎꯝ
ꯏꯟꯅꯣ ꯑ ꯂꯩ ꯂꯩ ꯑ ꯅꯠꯇꯕ ꯂꯩꯒꯨꯝꯕ ꯇꯥꯔꯛꯑꯗꯤ ꯭ꯔꯣ ꯂꯥꯏꯕꯥꯛ ꯇ ꯑ ꯒ꯭ꯔꯥꯎꯟ ꯐ꯭ꯂꯣꯔ ꯀꯣ ꯇꯥ ꯑ ꯇꯥꯗ꯭ꯔꯒ ꯑꯗ ꯈꯨꯅ ꯀꯩꯅꯣ ꯂꯥꯝꯃꯒ ꯂꯧꯔꯒꯀꯣ
ꯎꯝ
ꯑꯩꯈꯣꯏꯒꯤ ꯇꯨꯝꯗ ꯑꯗꯨꯝ ꯃꯣꯟꯒꯤ ꯃꯈꯥꯗ ꯊꯝꯃꯒ ꯇꯨꯝꯂꯅꯤ
ꯑꯦ ꯑꯗꯨꯒꯨꯝꯕꯁꯤꯡꯗ ꯀꯥꯟꯅꯅꯕꯅꯤ ꯑꯔꯦꯝꯕꯅꯤꯅ ꯑꯗꯨꯒꯨꯝꯕꯁꯤꯡꯗ
ꯀꯩꯅꯣ ꯇꯧꯕꯒꯤ ꯍꯥꯏꯕꯅꯤ ꯃꯣꯏꯁꯨ ꯑꯦꯛꯁꯄꯔꯤꯌꯦꯟ ꯂꯩꯕꯀꯣ
ꯎꯝ
ꯑꯍꯟꯁꯤꯡ ꯑꯍꯟꯁꯤꯡꯗꯨꯅ ꯀꯩꯅꯣ ꯈꯪꯉꯒ ꯍꯥꯏꯕꯤꯔꯝꯕꯅꯦꯕ ꯑꯩꯈꯣꯏꯒꯤꯁꯨ
ꯎꯝ ꯑꯗꯣ ꯅꯪꯁꯨ ꯑꯝꯇ ꯇ꯭ꯔꯥꯏ ꯇꯧꯑꯣꯣꯅ
ꯑꯦꯝ ꯑꯗꯤ ꯌꯥꯝ ꯆꯥꯎꯔꯦꯅꯦ ꯅꯨꯡꯁꯤꯌꯦ ꯀꯞꯅꯤꯡꯌꯦ ꯌꯨꯝ ꯅꯤꯡꯁꯤꯡꯂꯛꯑꯏ
ꯑꯁ
ꯀꯕꯜ ꯐꯔꯕ ꯑꯛꯇ
ꯌꯥꯝꯅ ꯀꯩꯅꯣ ꯑꯃꯗ ꯈꯛꯇ ꯆꯠꯂꯁꯨ ꯌꯥꯝ ꯌꯨꯝ ꯅꯤꯡꯁꯤꯡꯒꯟꯕ ꯃꯤꯅꯦ ꯑꯩꯁꯦ ꯑꯁ ꯍꯧꯖꯤꯛꯀꯥꯟꯗꯤ ꯏꯁꯥꯞ ꯕꯨꯐꯥ ꯊꯥꯖꯗ꯭ꯔꯕꯅꯦ ꯌꯥꯗꯦ ꯍꯥꯏꯕꯒꯤ ꯂꯥꯛ ꯄꯅꯤꯅꯀꯣ ꯑ ꯂ ꯅ ꯆꯠꯂꯁꯨ ꯀꯌꯥ ꯅꯤꯡꯁꯤꯡꯗ꯭ꯦꯗ ꯅꯤꯡꯁꯤꯡꯗ꯭ꯔꯦ ꯍꯥꯏꯕꯗꯤ ꯑꯗꯨꯝ ꯌꯨꯝꯗꯗꯤ ꯂꯩꯕꯗꯤ ꯂꯩꯅꯤꯡꯉꯦ ꯌꯥ ꯑꯗꯨ ꯑꯣꯏꯁꯨ
ꯀꯩꯅꯣ ꯇꯧꯕꯗꯣ ꯏꯆꯦ ꯈꯣꯏꯗꯒꯨꯝꯕ ꯅꯨꯃꯤꯠ ꯑꯃꯒꯨꯝꯕ ꯑꯗꯨꯒꯨꯝꯕ ꯈꯛꯇ ꯆꯠꯄ ꯐꯥꯎ ꯌꯨꯝ ꯅꯤꯡꯉꯒ ꯂꯩꯕꯗꯣ ꯑꯗꯨꯒꯨꯝꯕꯗꯣ ꯍꯣꯏꯗ꯭ꯔꯤ ꯍꯧꯖꯤꯛ ꯀꯥꯟꯁꯤ
ꯇꯧꯕꯗ ꯌꯥꯗꯦ ꯍꯥꯏꯕ ꯂꯩꯕꯒꯤꯀꯣ ꯑꯩꯕꯨ ꯀꯅꯥꯝꯇ ꯊꯥꯖꯗꯕꯅꯦ ꯑꯥꯗ ꯆꯠꯂꯒ ꯎꯝ ꯑꯗꯨ ꯀꯨꯏꯅ ꯂꯩꯒꯗꯕ ꯃꯥꯟꯗꯦ ꯍꯥꯏꯅꯀꯣ ꯃꯤ ꯂꯣꯏ ꯍꯥꯏꯕꯅꯤ
ꯑꯩꯉꯣꯟꯗꯁꯨ ꯍꯥꯏꯕꯅꯤ ꯑ ꯅꯣꯏ ꯑꯩꯈꯣꯏꯗꯤ ꯃꯤ ꯃꯈꯥ ꯂꯩꯕ ꯍꯩꯇꯦꯗꯅ
ꯍꯣꯏ ꯑꯗꯨꯅꯦ ꯅꯝꯕꯔ ꯋꯥꯟꯅꯦ ꯑꯩꯁꯨ ꯑꯗꯨ
ꯑꯩ ꯈꯠꯅꯕꯁꯨ ꯌꯥꯗꯦ ꯑꯩ ꯈꯠꯅꯔꯗꯤ ꯌꯨꯝꯗ ꯈꯪꯅꯗꯦ ꯑꯁ ꯏꯃꯥꯁꯤꯅ ꯀꯥꯞꯂꯒ ꯂꯩꯔ ꯑꯃꯅꯤꯅꯤ ꯑꯩ ꯈꯟꯅꯔꯦ ꯑꯗꯨ ꯇꯧꯔꯦ ꯄꯥꯎ ꯈꯪꯈ꯭ꯔꯗꯤꯀꯣ ꯑꯗꯨꯅ ꯑꯩ ꯈꯟꯅꯁꯨ ꯈꯟꯅꯅꯤꯡꯗꯦ
ꯑꯦꯁ
ꯑꯁꯦꯡꯕꯅꯤ ꯀꯠꯇ ꯄꯔꯦꯅꯤꯚꯥꯏ
ꯏꯃꯥꯗ ꯀꯩꯝꯇ ꯑꯁꯤ ꯑꯗꯨꯃꯥꯏꯅ ꯇꯧꯋꯦ ꯑꯗꯨꯃꯥꯏꯅ ꯇꯧꯋꯦ ꯍꯥꯏꯕꯗ ꯍꯥꯏꯗꯦꯕ ꯑꯗꯨꯕꯨ ꯍꯧꯖꯤꯛꯀꯥꯟꯗꯤ ꯏꯕꯨꯡꯁꯦ ꯌꯥꯝ ꯍꯦꯟꯖꯤꯟꯈ꯭ꯔꯕꯀꯣ ꯑꯗꯨ ꯀꯩꯅꯣꯝ ꯇꯧꯔ ꯗꯤ ꯏꯃꯥꯗ ꯑꯗꯨꯝ ꯍꯥꯏꯕꯅꯤ
ꯎꯝ ꯍꯝ ꯍꯝ
ꯍꯨꯝ
ꯅꯨꯄꯥꯗꯤ ꯅꯨꯄꯥ ꯐꯒꯗꯕꯅꯦ ꯍꯥꯏꯗ꯭ꯔꯣ
ꯅꯨꯄꯥ ꯅꯨꯄꯥ ꯊꯣꯛꯂꯛꯄꯒꯤꯅꯤꯅꯦ
ꯑꯗ꯭ꯔꯦ ꯂꯄꯥ ꯊꯃꯟꯕꯒ ꯌꯥꯗ꯭ꯔꯦ
ꯍꯣꯏꯒ ꯁꯕ ꯃꯏꯒꯦ
ꯎꯝ
ꯎꯝ
ꯒ꯭ꯌꯥꯟ ꯌꯥꯝ ꯇꯥꯔꯁꯨ ꯌꯥꯔꯕ ꯃꯤꯅꯦ ꯆꯍꯤ ꯎꯝ ꯀꯦꯔꯅꯦ
ꯑꯩꯉꯣꯟꯗꯒꯤꯩ ꯈꯔ ꯑꯍꯟ ꯑꯍꯟ ꯑꯍꯟ ꯑꯣꯏꯔꯝꯃꯅꯤꯅ
ꯅꯪꯉ ꯑꯣꯗꯒꯦ
ꯎ
ꯍꯝ ꯅꯣꯏꯒꯤ ꯍꯤꯗꯥꯛꯇꯣ ꯑꯗꯨ ꯇꯧꯗ꯭ꯔꯗꯤ ꯐꯕꯗꯤ ꯐꯕꯀꯣ ꯑꯗꯨ ꯑꯗꯨ ꯑꯗꯨ ꯅꯨꯡꯇꯤꯒꯤ ꯇꯧꯕꯒꯤꯅꯤꯅ ꯌꯥꯗꯕꯁꯦ
ꯍꯝ ꯍꯝ
ꯃꯤ ꯂꯣꯏꯅꯃꯛꯅ ꯍꯥꯏꯌꯦ ꯑꯗꯨ ꯇꯧꯗ꯭ꯔꯗꯤ ꯃꯤ ꯌꯥꯝ ꯐꯩꯌꯦ ꯍꯥꯏꯅꯀꯣ
ꯑ ꯑꯗꯨ ꯑꯩꯁꯨ ꯈꯪꯉꯤꯗ ꯑꯗꯨ ꯇꯧꯈ꯭ꯔꯗꯤ ꯑꯁ ꯌꯥꯗꯣꯏꯗ ꯅꯣꯏ ꯏ ꯆꯦ
ꯍꯥꯍꯥ